ꯑꯣ ꯇꯥꯔꯔꯕꯣ
ꯇꯥꯔꯦ ꯇꯥꯔꯦ ꯀꯩꯗꯧꯔꯝꯃꯤꯅꯣ
ꯑꯩ ꯁꯤꯗ ꯀꯔꯤꯅꯣ ꯑꯃ ꯊꯤꯔꯝꯕꯅꯦ
ꯑꯣ
ꯀꯔꯤ ꯅꯦꯠ ꯐꯣꯟ ꯊꯥꯖꯤꯟꯕ꯭ꯔꯣ
ꯁꯁꯋꯥ ꯑꯩꯗꯤ ꯊꯥꯖꯟꯗ꯭ꯔꯦ ꯗ ꯑꯗꯨꯃꯗꯤ ꯇꯧꯔ ꯔꯣꯏꯅ
ꯑꯣ
ꯊꯕꯛ ꯀꯩꯀꯩꯅꯣ ꯈꯔ ꯊꯤꯖꯤꯜꯂꯒꯦꯅ ꯑꯩꯗꯣ ꯇꯧꯗ꯭ꯔꯕ
ꯑꯣ ꯀꯔꯤ ꯀꯔꯤ ꯊꯕꯛ ꯁꯦꯟꯇ꯭ꯔꯦꯟꯒꯤꯔꯣ
ꯁꯦꯟꯇ꯭ꯔꯦꯜꯒꯤꯁꯨ ꯇꯧꯔꯦ ꯃꯅꯤꯄꯨꯔꯒꯤꯁꯨ ꯇꯧ ꯃꯅꯤꯄꯨꯔꯒꯤꯁꯨ ꯌꯦꯡꯒꯦꯅ ꯊꯥꯖꯤꯟꯒꯦꯅ ꯇꯧꯕꯅꯦ
ꯎ ꯃꯅꯤꯄꯨ ꯔꯀꯤꯗꯤ ꯈꯥꯡꯒꯔ ꯇꯧꯔꯤꯁꯦ
ꯃꯅꯤꯄꯨꯔꯒꯤ ꯊꯕꯛ ꯑꯣꯏꯅ ꯊꯥ ꯌꯥꯕ ꯅꯠꯇꯦꯗ
ꯐꯣꯝ ꯊꯥꯖꯤꯟꯈꯤꯕ ꯇꯨ ꯊꯥꯎꯖꯟ ꯑꯩ ꯇ꯭ꯋꯦꯟꯇꯤꯒ ꯊ꯭ꯔꯤꯗꯅ ꯐ ꯍꯔ ꯔ ꯃꯥꯂ ꯄꯤ꯭ꯔꯥꯏꯃꯔꯤ ꯃ ꯖ ꯅꯨꯃꯤ ꯀ ꯏꯔꯛꯀ ꯎꯔ ꯀ ꯄꯔꯤ ꯄ꯭ꯔꯥꯏꯃꯔꯤꯒꯤ
ꯑꯣ
ꯀꯥꯏꯔ ꯀꯛꯇꯔ ꯈꯪꯗ ꯑ
ꯑꯗꯨꯕꯨ ꯍꯟꯇ ꯛ ꯀꯩꯅꯣ ꯇꯧꯅꯤꯅ ꯇꯧꯏ ꯑꯦꯃꯤ ꯀꯥꯔꯠꯀ ꯊꯣꯛꯇꯅ ꯌꯥꯝ ꯇꯧꯋꯤꯗꯥꯏꯅꯦ
ꯑꯗꯨꯅ ꯄ꯭ꯔꯥꯏꯃꯔꯤ ꯑꯣꯏꯔꯝꯅꯦ
ꯑꯣ ꯄ꯭ꯔꯤ ꯄ꯭ꯔꯥꯏꯃꯥꯔꯤꯒꯤ
ꯑꯥ ꯂꯄꯥꯥꯏ ꯃꯔꯤꯗ ꯀꯃꯥꯏꯅ ꯇꯧꯕꯅꯣ ꯈꯪꯗꯦ ꯇꯧꯔꯤꯁꯦ
ꯐꯪꯗ꯭ꯔꯦꯗ
ꯎꯝ
ꯉꯧꯔꯦ ꯇꯧꯔꯤꯁꯦ ꯑꯩꯈꯣꯏꯁꯦ
ꯑꯗꯨꯅꯤ ꯍꯧꯖꯤꯛ ꯀꯥꯏꯗꯒꯤ ꯐꯣꯝ ꯑꯃꯨꯛ ꯊꯥꯖꯤꯟꯅꯤ ꯄꯩꯁꯥ ꯑꯃꯨꯛ ꯇꯤꯡꯉꯤ ꯑꯗꯨꯒꯅꯤ
ꯄꯩꯁꯥꯅ ꯃꯣꯏꯅ ꯂꯣꯏ ꯂꯧꯊꯣꯛꯈꯤꯅꯤ
ꯃꯥꯅꯦ ꯑꯗꯨꯩꯗꯤ ꯏꯁꯄꯣꯟꯖꯔ ꯅꯝꯕꯔ ꯍꯥꯏꯕ꯭ꯔꯥ ꯑꯗꯨ ꯑꯃꯨꯛ ꯂꯧꯅꯕꯒꯤ ꯑꯗꯨ ꯑꯦꯛꯆꯦꯟꯁꯀꯤ ꯑꯁ ꯄꯨꯔꯥ ꯊꯕꯛ ꯑꯗ ꯇꯧꯔꯤꯁꯦ ꯑꯅ ꯈꯪꯗꯦ ꯇꯧꯔꯤꯁꯦ
ꯒꯌ꯭ꯥꯟꯇꯥꯗꯦꯕ
ꯑ
ꯁ ꯑꯩꯁꯨ ꯏꯁꯄꯣꯟꯁꯔ ꯀꯩꯅꯣ ꯀꯔꯤ ꯑꯦꯛꯆꯦꯟꯁꯀꯤ ꯏꯁꯄꯣꯟꯁꯔ ꯅꯝꯕꯔ ꯂꯧꯕꯒꯤ ꯃꯌꯥꯝ ꯂꯩꯔꯝꯒꯅꯤ ꯊꯕꯛꯅ ꯀꯧꯅꯤ ꯀꯧꯅꯤ ꯇꯁꯣ ꯀꯧꯏꯗꯕ
ꯑꯗꯨꯅ ꯊꯥꯏꯉꯥꯏꯒꯤ ꯑꯥ ꯀꯟꯁꯇꯦꯕꯜꯒꯤꯗꯨꯗꯒ ꯊꯥꯖꯂꯤꯃꯤꯌꯥꯝ ꯃꯗꯅꯤ
ꯄꯣ ꯊꯥꯖꯟꯈꯤꯕꯌꯨꯅꯦ
ꯎꯝ ꯀꯟꯁꯇꯦꯕꯜꯒꯤꯗꯨꯁꯨ ꯐꯖꯅ ꯃꯤ ꯐꯅꯌꯥꯝ ꯊꯥꯖꯅꯈꯤꯦ ꯃꯇꯝꯗꯨꯗ
ꯊꯥꯖꯅꯩ ꯊꯥꯖꯅ
ꯇꯨ ꯊꯥꯎꯖꯟ ꯇ꯭ꯋꯦꯟꯇꯤ ꯇꯨꯗꯨꯅꯦꯕ ꯍꯧꯖꯤꯛ ꯆꯍꯤ ꯃꯔꯤ ꯃꯔꯤ ꯁꯨꯖꯅꯥꯁꯤꯕꯣ ꯀꯔꯤꯝ ꯇꯧꯗꯦ
ꯎꯝ
ꯑ ꯄꯨ
ꯕꯦꯔꯥꯅꯤꯕꯣ ꯑꯌꯥꯥꯔꯕꯤ ꯑꯌꯥꯥꯔꯕꯤ ꯀꯧꯅꯤ ꯀꯧꯅꯤ ꯇꯧꯔꯒ ꯁꯨꯡꯀꯧ ꯀꯧꯗ꯭ꯔꯦ ꯑꯗꯨ ꯁꯨꯡꯀꯧ ꯀꯧꯔꯛꯇꯦ
ꯎꯝ ꯎꯝ
ꯁꯔꯀꯥꯔꯁꯦ ꯀꯩꯗꯧꯔꯕꯅꯣ ꯈꯪꯗꯦꯅꯤ ꯄꯩꯁꯥ ꯂꯩꯇ꯭ꯔꯕ꯭ꯔꯥ
ꯎ ꯑꯗꯨꯗ ꯋꯥꯠꯄꯗ ꯋꯥꯠꯄꯗ ꯑꯁ ꯑꯣꯖꯥꯒꯁꯨꯦ ꯐꯅꯌꯥꯝ ꯋꯥꯠꯂꯦ ꯍꯥꯏꯗꯅ
ꯎꯝ
ꯑꯗꯨꯗꯨ ꯅꯪ ꯕꯦꯛꯀꯨꯝꯕꯁꯨ ꯇꯧꯗ꯭ꯔꯦ
ꯇꯧꯗ꯭ꯔꯦ ꯗꯥꯏꯠꯇꯣ ꯇꯧꯒꯦꯅ ꯃꯃꯥꯡꯗ ꯀꯟꯅ ꯍꯣꯠꯅꯔꯝꯕꯅꯦ
ꯎꯝ ꯎꯝ ꯕꯦꯠꯇꯨꯐꯧꯗꯤ ꯇꯧꯒꯦꯅ ꯇꯧꯕꯅꯤ ꯅꯍꯥꯟ ꯗꯤ ꯑꯦꯝ ꯀꯣꯂꯦꯖꯀꯤ ꯊꯥꯔꯨꯏꯌꯦ
ꯑꯣ
ꯃꯤꯗꯤ ꯑꯁ ꯆꯥꯡ ꯑꯃꯗ ꯑꯗꯨꯝ ꯅꯨꯡꯉꯥꯏ ꯍꯥꯏꯇꯥꯔꯦ ꯃꯤ ꯌꯥꯝꯃꯜꯂꯤꯗ ꯈꯪꯗꯦ ꯗꯥꯎꯗ ꯂꯩꯔꯤꯗꯨꯅꯤ ꯃꯤ ꯈꯨꯌꯥ ꯑꯍꯨꯝ ꯇꯧꯋꯦꯕ
ꯈꯪꯈ꯭ꯔꯦꯗ ꯇꯧꯔꯤꯁꯦ ꯁꯠꯇ꯭ꯔꯒꯤ ꯁꯪꯁꯥꯟ ꯃꯌꯥꯝꯁꯤꯅ ꯄꯪꯊꯤ ꯊꯤꯡꯈꯤꯕꯁꯤꯅ ꯊꯕꯛ ꯑꯝꯇ ꯇꯧꯕ ꯌꯥꯗꯦ
ꯑ
ꯀꯔꯤꯅꯤ ꯃꯣꯏꯁꯨ
ꯎꯝ ꯍꯤꯡꯕꯁꯨ ꯌꯥꯝ ꯂꯨꯨꯔꯦꯅꯦ ꯍꯧꯖꯤꯛꯀꯥꯟ
ꯂꯨꯔꯦ ꯂꯨꯔꯦ ꯌꯥꯗꯦ ꯌꯦꯡꯖꯟꯃꯤꯅ ꯃꯤ ꯌꯥꯝ ꯂꯩꯌꯥꯗꯦ
ꯃꯥꯅꯦ
ꯃꯥꯅꯦ ꯃꯥꯅꯦ ꯑꯗꯨ ꯇꯧꯒꯗꯤ ꯑꯩꯁꯤ ꯌꯦꯡꯁꯤꯜꯍꯧꯗ ꯌꯥꯗꯦꯅ ꯂꯣꯏ ꯇꯧꯅ ꯌꯥꯗꯦ
ꯃꯥꯅꯤ ꯏꯁꯥ ꯏꯁꯥꯒꯤꯗ ꯍꯥꯟꯅ ꯍꯧꯖꯤꯛꯇꯤ ꯊꯥꯏꯉꯥꯏ ꯍꯧꯖꯤꯛ ꯑꯍꯟꯒꯤꯅꯤ ꯍꯥꯏꯗꯅ ꯅꯪꯅꯁꯨ ꯃꯤ ꯃꯃꯤꯠ ꯀꯣꯊꯣꯛꯄ ꯉꯝꯒꯗꯝꯕꯅꯦꯅ ꯑꯗꯨ ꯑꯗꯨꯅꯦꯕ ꯍꯧꯖꯤꯛ ꯇꯧꯅꯔꯤꯁꯤꯁꯦ
ꯃꯥꯅꯦ ꯃꯥꯅꯦ
ꯎꯝ
ꯑꯣ ꯅꯪꯕꯣ ꯆꯥꯛ ꯏꯁꯤꯡꯒ ꯎꯅꯔꯕ ꯎꯅꯗ꯭ꯔꯤꯕꯣ
ꯆꯥꯛꯁꯦ ꯉꯥꯏꯍꯥꯛꯇꯪ ꯋꯥꯠꯈꯤꯅꯤ ꯑꯩꯈꯣꯏ ꯍꯣꯔꯦꯟ ꯆꯥꯛ ꯄꯨꯡ ꯇꯔꯥ ꯇꯔꯥꯃꯥꯊꯣꯏ ꯑꯗꯨꯋꯥꯏ ꯊꯣꯡꯅꯤ ꯆꯥꯛꯇꯤ ꯑꯩꯈꯣꯏ ꯑꯌꯨꯛꯇꯤ ꯊꯦꯡ ꯆꯥꯏꯅꯦ ꯑꯩꯈꯣꯏ ꯑꯅꯤꯈꯛ ꯆꯥꯕꯅꯤ
ꯎꯝ ꯊꯣꯡꯗꯤ ꯊꯣꯡꯉꯕ ꯀꯩꯅꯣ
ꯆꯥꯛ ꯊꯣꯡꯉꯗꯣꯏꯁꯦ ꯔꯥꯏꯁ ꯀꯨꯀꯔꯗ ꯑꯣꯏꯅ ꯐꯠ ꯊꯥꯡꯉꯗ꯭ꯔ ꯄꯨꯡꯈꯥꯏ ꯐꯥꯔꯣꯏꯗꯗꯏꯗꯤ
ꯀꯨꯏꯕ ꯅꯠꯇꯦꯅꯦ ꯑꯗꯨꯗꯤ ꯍꯥ ꯅꯣꯏ ꯅꯣꯏ ꯑꯅꯤ ꯈꯛꯇꯤꯅꯤꯅꯦ ꯀꯩꯁꯨꯝ ꯀꯨꯏꯕ ꯅꯠꯇꯦꯅꯦ
ꯌꯥ ꯑꯗꯨꯗꯨꯅ ꯄꯞꯄꯞ ꯇꯧꯕ ꯑꯗꯨꯝ ꯌꯥꯏꯔꯦ
ꯎꯝ ꯑꯩꯈꯣꯏꯗꯤ ꯃꯤꯌꯥꯝ ꯆꯥꯕꯅꯤꯅ
ꯎꯝ ꯃꯤ ꯑꯦꯁꯀꯤ ꯎꯁꯣꯞ ꯑꯃ ꯍꯧꯔꯒ ꯆꯞ ꯃꯥꯟꯅꯔꯕꯅꯤꯅꯦ ꯃꯦꯁꯀꯤ ꯑꯌꯨꯛꯇꯨ ꯁꯣꯞ ꯅꯨꯃꯤꯗꯥꯡ ꯑꯗꯨ ꯆꯞ ꯃꯅꯩꯕ ꯑꯣ ꯍꯥꯏꯔꯒ ꯍꯟꯗꯛꯀꯤ ꯅꯤꯠ ꯊꯥꯕꯒꯤ ꯇꯧꯕꯗꯣ
ꯎꯝ
ꯑꯁ ꯅꯨꯡꯉꯥꯏꯇꯦꯕ ꯑ ꯑꯉꯥꯡꯈꯩ ꯊꯥꯕ ꯅꯪꯗꯣ ꯐꯅꯌꯥꯝ ꯌꯥꯎꯕ ꯕꯤꯗꯤꯑꯣ ꯊꯥꯕ ꯅꯪꯕ ꯀꯗꯨ
ꯑꯣ
ꯑꯥ ꯀꯣꯏꯁꯟ ꯂꯤꯛ ꯑꯣꯏꯕꯒꯤꯗꯤ ꯏꯁꯇ꯭ꯔꯤꯛ ꯀꯔꯤꯝꯛ ꯂꯧꯈꯠꯇ꯭ꯔꯦ ꯄꯨꯡ ꯃꯤꯅꯠ ꯑꯅꯤ ꯃꯤꯅꯠ ꯃꯉꯥ ꯅꯪꯗꯕꯒꯤ ꯍꯦꯛꯇ ꯑꯉꯝꯕꯗ ꯑꯣꯏꯅ ꯑꯣꯟꯁꯤꯟꯕꯅꯤꯅ ꯇꯧꯔꯤꯁꯦ
ꯐꯪꯗ꯭ꯔꯦꯗ ꯒ꯭ꯌꯥꯟ ꯇꯥꯗ꯭ꯔꯦꯗ ꯇꯧꯔꯤꯁ
ꯎ ꯀꯅꯥꯅꯣ ꯍꯥꯏꯔꯤꯗ ꯆꯨꯝꯃꯤꯅꯣ ꯀꯅꯥꯅ ꯇꯧꯅꯣ ꯆꯨꯝꯃꯤꯅꯣ ꯈꯪꯗ꯭ꯔꯦ
ꯁꯣꯝꯂꯨꯕ ꯁ ꯁꯣꯔꯝ ꯂꯨꯕ ꯑꯦꯛꯖꯥꯝꯁꯦ ꯃꯣꯏꯅ ꯀꯁꯜ ꯀ ꯍꯜꯂ ꯂꯩꯃꯤꯅꯦ
ꯋꯥ
ꯀꯌꯥꯝ ꯉꯝꯃꯒꯗꯨ ꯌꯦ
ꯍꯜꯂꯒ ꯑꯃꯨꯛ ꯊꯥꯔꯦ ꯍꯜꯂꯒ ꯊꯥꯔꯒꯅ ꯑꯗꯨꯝ ꯌꯥꯗ꯭ꯔꯦꯗꯅ ꯍꯜꯂꯒ ꯊꯥꯕꯗꯨꯒꯤ ꯅꯪꯅꯗꯕ ꯑꯉꯥꯡꯗꯩ ꯂ ꯃꯇꯝ ꯃꯥꯡꯉꯅꯤꯗꯅ
ꯎꯝ
ꯑꯗꯨ ꯅꯨꯡꯉꯥꯏ ꯉꯥꯡꯗꯤ ꯈꯟꯕꯗꯣ
ꯑꯩꯈꯣꯏꯁꯦ ꯅꯨꯄꯤꯁꯨ ꯊꯥꯕꯅꯦ ꯃꯥꯕꯨꯗꯤ ꯅꯨꯡꯉꯥꯏꯔꯝꯃꯤꯗꯤ ꯍꯥꯏ ꯒ꯭ꯌꯥꯟ ꯇꯥꯗꯦ
ꯑꯣ ꯀꯌꯥꯗ ꯊꯥꯔꯤꯅꯣ
ꯑꯅꯤꯔꯛ ꯑꯍꯨꯝꯂꯣꯏ ꯁꯨꯔꯕꯅꯤ
ꯎ ꯈꯪꯖꯗ ꯐꯔꯅꯤꯗ ꯃꯣꯏꯒꯤ ꯑꯗꯨꯗꯤ ꯃꯣꯏꯗꯤ ꯅꯤꯠ ꯊꯥꯔ ꯇꯧꯔꯁꯨ ꯌꯥꯔꯦ ꯇꯧꯗ꯭ꯔꯒꯅ ꯃꯣꯏꯒꯤ ꯀꯔꯤ ꯃꯥꯁꯇꯔ ꯇꯧꯒꯦ ꯂꯥꯏꯐ ꯁꯥꯏꯟꯁꯇ ꯇꯧꯒꯦ ꯍꯥꯏꯔꯁꯨ ꯃꯣꯏꯅ ꯈꯔ ꯈꯪꯕ ꯍꯩꯕꯗ ꯃꯣꯏꯅ ꯍꯦ ꯃꯥꯜꯂꯤꯗ
ꯎꯝ ꯍꯦꯟꯗꯣꯏꯅꯤ ꯃꯣꯏꯅ ꯀꯩꯅꯣ
ꯎꯝ ꯃꯣꯏꯗꯤ ꯆꯪꯕ ꯈꯣꯠꯄꯩ ꯇꯧꯕꯗꯣ ꯃꯣꯏꯅ ꯖꯔ ꯇꯧꯕ ꯃꯥꯜꯂꯦꯕ
ꯎꯝ
ꯑꯃꯔꯣꯝꯗꯗꯤ ꯐꯔꯤꯅꯦ ꯍꯌꯦꯡ ꯃꯥꯁꯇꯔ ꯇꯧꯒꯦ ꯍꯥꯏꯔꯁꯨ ꯄꯤ ꯑꯩꯩꯆ ꯗꯤ ꯇꯧꯒꯦ ꯍꯥꯏꯔꯁꯨ ꯖꯤ ꯑꯥꯔ ꯑꯦꯐ ꯑꯗꯨ ꯐꯥꯎꯗꯣꯛ ꯌꯥꯏꯗ ꯑꯗꯨ ꯃꯣꯏꯗꯤ
ꯎꯝ ꯑꯁ ꯍꯧꯖꯤꯛꯇꯤ ꯏꯁꯇꯥꯔꯠ ꯇꯧꯕꯁꯦ ꯀꯥꯟꯅꯕꯅ ꯇꯦꯗ ꯄꯤ ꯑꯩꯆ ꯗꯤ ꯇꯧ ꯄꯤ ꯑꯩꯆ ꯗꯤ ꯇꯧꯒꯦꯅ ꯇꯧꯈ꯭ꯔꯒꯕꯨꯗꯤ ꯐꯕ ꯅꯠꯇ꯭ꯔꯒꯗꯤ ꯀꯔꯤꯝ ꯀꯥꯟꯅꯕ ꯅꯠꯇꯦ
ꯃꯥꯅꯦ ꯏꯟꯗꯤꯌꯥꯒꯤ ꯍꯧꯖꯤꯛ ꯈ꯭ꯋꯥꯏꯗꯒꯤ ꯍꯥꯏꯌꯦꯁ ꯀ꯭ꯋꯥꯂꯤꯐꯤꯀꯦꯁꯟꯁꯦ ꯒ꯭ꯔꯦꯖꯨꯋꯦꯁꯟ ꯑꯦꯛꯖꯥꯝ ꯅꯠꯇꯅ ꯂꯩꯇꯦꯅꯦ ꯑꯇꯣꯞꯄ ꯇꯤꯆꯤꯡꯒꯨꯝꯕꯅ ꯑꯇꯣꯞꯄ ꯇꯤꯆꯤꯡꯒꯨꯝꯅ ꯑꯣꯏꯗ꯭ꯔꯗꯤ ꯅꯠꯇ꯭ꯔꯥ
ꯎꯝ
ꯑꯩ ꯊꯕꯛ ꯑꯆꯧ ꯌꯨ ꯄꯤ ꯑꯦꯁ ꯁꯤꯗꯒꯤ ꯍꯧꯔꯒ ꯒ꯭ꯔꯦꯖꯨꯑꯦꯁꯟ ꯑꯦꯝꯃꯦ
ꯋꯥ ꯃꯥ
ꯌꯥꯗꯦ ꯇꯧꯗꯣꯔꯤꯁꯤ ꯂꯨꯏ
ꯀꯣꯛꯃꯩ ꯑꯉꯥꯎꯗ
ꯎꯝ ꯃꯤ ꯃꯁꯤꯡꯗꯤ ꯑꯗꯨꯝ ꯍꯦꯟꯒꯠꯂꯛꯄ
ꯎꯝ
ꯑꯗꯨꯒ ꯊꯕꯛꯀꯤꯗꯤ ꯐꯪꯕꯒꯤ ꯆꯥꯡ ꯑꯗꯨꯝ ꯅꯦꯝꯖꯤꯜꯂꯛꯄ ꯁꯤꯗꯕꯨ
ꯈꯪꯗꯦꯗ ꯑꯈꯣꯏ ꯁꯔꯀꯥꯔꯖꯤ ꯀꯩꯗꯧꯔꯃꯣ ꯈꯪꯗꯦ ꯈꯣꯏꯒꯤ ꯀꯩꯅꯣꯒꯤ ꯁꯦꯟꯇ꯭ꯔꯦꯜꯒꯤ ꯁꯨꯃꯥꯏꯅ ꯀꯧꯔꯤꯖꯦ ꯊꯕꯛ ꯀꯧꯔꯤꯖꯦ ꯁꯨ ꯁꯨꯃꯥꯏ ꯀꯧꯕꯤꯔꯗꯤꯀꯣ ꯅꯨꯡꯉꯥꯏꯒꯗꯝꯅꯦꯕ ꯈꯣꯏꯒꯤ ꯍꯥꯏꯗꯤ ꯊꯕꯛ ꯇꯧꯗꯕ ꯌꯨꯠ ꯃꯌꯥꯝ ꯂꯩꯖꯤꯡꯖꯦ ꯂꯩꯔꯣꯏꯕ ꯂꯩ ꯇꯥꯔꯒꯖꯨ ꯌꯥꯝ ꯀꯟꯅ ꯂꯩ ꯍꯥꯏꯗꯤ ꯍꯨꯖꯤꯛ ꯂꯩꯔꯤꯕ ꯍꯨꯖꯤꯛ ꯊꯕꯛ ꯑꯃ ꯀꯧꯔꯦ ꯍꯥꯏꯀꯥꯟꯗ ꯊꯣꯝꯖꯤꯟꯅꯔꯤꯕ ꯃꯌꯥꯝꯖꯦ ꯑꯩꯈꯣꯏꯒꯤ ꯃꯅꯤꯄꯨꯔꯒꯤ ꯁꯤ ꯀꯩꯁꯨꯝ ꯊꯣꯝꯖꯤꯟꯅꯔꯣꯏꯕꯖꯦ ꯀꯧꯕꯤꯒꯗꯕꯅꯦꯕꯁꯦ ꯃꯣꯏ ꯌꯥꯝ ꯃꯇꯥꯡ ꯆꯥꯅ ꯀꯩꯅꯣ ꯇꯧꯗꯕꯒꯤꯅꯦꯕ ꯁꯤꯟ ꯂꯥꯡ ꯇꯧꯗꯕꯩꯅꯦꯕ ꯁꯤꯖꯦ
ꯑꯥ ꯋꯥꯠꯂꯤꯕ ꯄꯣꯠꯈꯩꯗꯣ ꯑꯗꯨꯝ ꯆꯍꯤ ꯑꯗꯨꯝ ꯆꯍꯤꯗꯨꯒꯤ ꯀꯧꯕꯝ ꯊꯣꯛꯄ ꯔꯤꯇꯤꯌꯥꯔ ꯇꯧꯔꯕ ꯀꯥꯡꯒꯨꯗꯣ ꯁꯥꯡꯗꯣꯛꯇꯕꯤ ꯑꯗꯨꯝ ꯑꯗꯨꯗꯣ ꯇꯧꯕ ꯃꯇꯝꯗ ꯑꯗꯨꯝ ꯈꯣꯢꯅ ꯇꯧꯕꯦꯡ
ꯈꯪꯖ ꯂꯥꯛꯆꯗꯦꯗ ꯃꯣꯏ ꯇꯧꯔꯤꯖꯦ
ꯎꯝ
ꯇꯥꯕ꯭ꯔꯣ
ꯗꯥꯏꯌꯦ ꯇꯥꯏꯌꯦ ꯑꯗ ꯖꯤ ꯖꯤ ꯁꯧꯔꯤꯔꯣ ꯀꯩꯗꯧꯔꯤꯅꯣ
ꯑꯗꯨꯅꯤ ꯖꯤꯖꯤ ꯁꯧꯔꯤꯅꯤ
ꯑꯩ ꯏꯌꯥꯔꯄꯤꯁ ꯍꯥꯞꯄꯩ ꯑꯣꯏꯖꯥꯠꯔꯣ ꯀꯩꯁꯨ ꯁꯧꯔꯤꯕꯣ
ꯁꯧꯗ꯭ꯔꯦ ꯁꯧꯗ꯭ꯔꯦ
ꯑꯣ
ꯇꯥꯗꯕ ꯍꯥꯢ ꯇꯥꯔꯦ ꯅꯪ ꯋꯥ ꯉꯥꯡꯕꯗꯨ
ꯎꯝ ꯁꯒꯣꯟ ꯍꯋꯥꯢ ꯊꯣꯡꯕ ꯇꯧꯔꯦ
ꯇꯧꯔꯦ ꯁꯒꯣꯟ ꯍꯋꯥꯢ ꯑꯣꯏꯅ
ꯃꯤꯕꯨ ꯀꯌꯥꯃꯨꯛ ꯆꯥꯒꯦ
ꯃꯤ ꯅꯤꯝꯐꯨꯒ ꯈꯔ ꯍꯦꯜꯂꯦ ꯅꯤꯝꯐꯨꯅꯤꯊꯣꯏ ꯅꯤꯐꯨ ꯍꯨꯝꯗꯣꯏ ꯁꯨꯃꯥꯏꯅ ꯌꯥꯝ ꯆꯕꯅ ꯊꯦꯗ ꯌꯝꯗꯦꯗꯥ ꯊꯥꯏꯅ ꯆꯥꯔꯝꯃꯤ ꯃꯤ ꯃꯌꯥꯝ ꯌꯥꯝ ꯆꯥꯔꯝꯃꯤ ꯍꯧꯖꯤꯛ ꯀꯩꯗꯧꯔꯝꯅꯣ ꯈꯪꯗꯦ
ꯎꯝ ꯑꯩꯈꯣꯏꯗꯤ ꯃꯤ ꯀꯨꯟ ꯎꯝ ꯃꯤ ꯀꯨꯟꯃꯨꯛꯈꯛ ꯆꯥꯏꯌꯦ
ꯋꯥ ꯀꯃꯥꯏꯅꯕꯨ ꯆꯂꯥꯏꯏꯖꯥꯠꯅꯣ ꯑꯗꯨꯗꯤ ꯎꯝ
ꯑꯗ ꯃꯣꯏ ꯉꯥꯏꯅꯔꯤꯔ ꯈꯪꯗꯦ ꯀꯃꯥꯏꯅ ꯇꯧꯕꯅꯣꯅ ꯑꯩꯈꯣꯏꯗꯤ ꯏꯁꯥꯟꯅꯗ ꯊꯣꯡꯉꯒ ꯂꯣꯏ ꯆꯥꯔꯦ
ꯑꯣ
ꯑ
ꯀꯩꯅꯣꯗꯤ ꯇꯧꯔꯤꯅꯦꯍꯦ ꯍꯥꯏꯕꯗꯤ ꯁꯦꯞꯇꯤ ꯌꯥꯝ ꯊꯤ ꯑꯣꯏꯔꯤꯅꯤꯍꯦ ꯃꯦ ꯆꯥꯕꯁꯦ ꯑꯗꯣ ꯆꯦꯡ ꯀꯩꯀ ꯑꯍꯥꯎ ꯊꯣꯛꯇꯕ ꯈꯣꯠꯇꯕ ꯇꯧꯕꯗꯨꯒꯤ ꯌꯥꯗꯕꯒꯤ ꯋꯥꯅꯤ
ꯑ ꯑꯗꯨꯝ ꯄꯩꯁꯥꯗꯨꯒꯤ ꯃꯇꯨꯡ ꯏꯟꯅꯅꯤꯗꯅ
ꯎꯝ
ꯑꯗꯣ ꯄꯩꯁꯥ ꯄꯤꯕ ꯉꯝꯃꯤꯗꯨꯅ ꯍꯦꯟꯅ ꯉꯛꯑꯦ ꯑꯗꯨꯅꯦ ꯍꯥꯏꯁꯦ
ꯑꯦꯁ
ꯂꯨꯄꯥ ꯂꯤꯁꯤꯡ ꯑꯅꯤꯗꯨꯅꯒ ꯀꯤ ꯈꯜꯂꯛꯏꯁꯦ
ꯑꯣ ꯐꯔꯦ ꯑꯗꯨꯗꯤ ꯀꯩꯅꯣ ꯇꯧꯔꯒꯦ ꯊꯝꯃꯒꯦ ꯆꯥꯛ ꯆꯁ ꯀꯧꯔꯦ ꯑꯥ